ꯑꯧ ꯇꯥꯕ꯭ꯔꯣ
ꯑꯥ ꯇꯥꯏ ꯇꯥꯏ
ꯑꯥ ꯀꯩꯗꯧꯔꯝꯃꯤꯅꯣ ꯏꯇꯥꯎ
ꯀꯩꯁꯨ ꯇꯧꯗꯦꯗ ꯁꯝ ꯐꯝꯃꯤ ꯅꯪꯗꯤ
ꯍꯥ ꯇꯥꯕ꯭ꯔꯣ
ꯀꯩꯗꯩꯔꯝꯃꯤꯅꯣ ꯅꯪꯗꯤ
ꯇꯨꯝꯃ ꯂꯩꯕꯅꯤꯗ ꯍꯧꯖꯤꯛ
ꯑꯣ ꯕꯣꯜ ꯌꯦꯡꯕꯔꯣ
ꯍꯣꯏ ꯉꯥꯔꯡ ꯕꯣꯜ ꯌꯦꯡꯕꯒꯤ ꯉꯁꯤ ꯊꯦꯡꯅ ꯍꯧꯒꯠꯂꯤꯅꯤ
ꯑꯣ ꯀꯩꯃꯊꯦꯟ ꯆꯥꯒꯦꯉꯁꯤꯗꯤ
ꯏꯔꯣꯝꯕ ꯀꯪꯍꯧ ꯑꯃꯒ ꯇꯧꯔ ꯆꯥꯔꯦ
ꯑꯣ
ꯅꯪꯗꯤ
ꯑꯩꯅ ꯁꯧꯒ꯭ꯔꯤ ꯊꯣꯡꯕ ꯑꯃ ꯆꯥꯏ
ꯑꯁ ꯍꯎꯅꯤꯍꯤ ꯁꯧꯒ꯭ꯔꯤ ꯊꯣꯡꯕꯗꯣ
ꯑꯥ
ꯁꯧꯒ꯭ꯔꯤꯁꯨ ꯐꯖꯅ ꯊꯣꯡꯉꯗꯤ ꯍꯥꯎꯕꯅꯤ
ꯎꯝ ꯐꯖꯅ ꯑꯗꯨꯝ ꯊꯣꯡꯉꯗꯤ ꯍꯥꯎꯋꯤ
ꯎꯝ ꯀꯪꯍꯧ ꯑꯃ ꯑꯃ ꯇꯧꯔꯒꯀꯣ
ꯍꯣꯏ
ꯆꯥꯕꯗꯣ ꯍꯎꯕꯅꯤ
ꯍꯣꯏ ꯕꯣꯜ ꯌꯦꯡꯗꯣꯏꯔꯣ ꯉꯁꯤꯁꯨ
ꯌꯦꯡꯅꯤꯡꯁꯤꯔ ꯌꯦꯡꯉꯣꯏꯁꯤꯔ ꯈꯪꯗꯦ ꯕꯣꯜꯖꯦ ꯌꯦꯡꯅꯤꯡ ꯐꯥꯎꯗ꯭ꯔꯦꯅꯦ ꯑꯩꯈꯣꯏ ꯀꯥꯡꯕꯨ ꯄꯣꯔꯕꯅꯤꯅ
ꯑꯣ ꯄꯣꯔꯇꯨꯒꯜꯒꯤꯔꯣ
ꯑꯥ
ꯑꯣ
ꯕꯤꯠꯁꯦ ꯑꯗꯨꯝ ꯂꯩꯔꯛꯇꯕꯒꯨꯝ ꯇꯧꯔꯦꯅꯦ
ꯎꯝ ꯉꯁꯤꯗꯤ ꯑꯥꯔꯖꯦꯟꯇꯤꯅꯥ ꯑꯣꯏꯔꯝꯒꯅꯤ
ꯎꯝ ꯑꯥꯔꯖꯦꯟꯇꯤꯅꯥꯒ ꯏꯖꯤꯞ ꯇꯧꯗꯣꯏꯅꯦ
ꯑꯣ
ꯃꯣꯏꯁꯨ ꯑꯃꯨꯛ ꯂꯩꯍꯧꯒꯗ꯭ꯔꯥ ꯈꯪꯗꯦ
ꯃꯣꯖꯨ ꯃꯣꯏꯖꯨ ꯂꯩꯍꯧꯗꯧ ꯃꯜꯂꯦ
ꯈꯪꯗꯦ ꯏꯖꯤꯞꯀꯤ ꯄ꯭ꯂꯦꯗꯤ ꯑꯃꯝꯐꯥꯎ ꯎꯗ꯭ꯔꯤ ꯃꯣꯏ ꯐꯖꯕ꯭ꯔꯥ ꯐꯗꯤ ꯐꯖꯩ ꯍꯥꯏꯒꯤꯝꯅꯦ ꯍꯥꯏꯕ
ꯎꯝ ꯏꯖꯤꯞꯀꯤ ꯐꯗꯤ ꯐꯖꯔꯗꯧ ꯃꯥꯜꯂꯦ ꯑꯗꯣ ꯏꯁꯇꯥꯔ ꯄ꯭ꯂꯦꯌꯥꯔꯈꯩꯁꯦ ꯑꯗꯨꯝ ꯂꯩꯍꯧꯋꯤꯅꯦ
ꯎꯝ ꯈꯪꯗꯦ ꯃꯦꯁꯤ ꯏꯃꯨꯛ ꯂꯩꯍꯧꯔꯗꯤ ꯈꯪꯗꯦ ꯍꯥꯍꯥꯍꯥ
ꯍꯥꯍꯥ ꯅꯣꯡꯁꯤꯡ ꯇꯥꯕ꯭ꯔꯣ ꯑꯗꯣꯝꯗ
ꯅꯣꯡꯁꯤ ꯈꯔ ꯈꯔ ꯗꯨꯝ ꯇꯥ ꯍꯧꯖꯤꯛꯇꯤ ꯂꯦꯞꯇꯤ ꯂꯦꯞꯈ꯭ꯔꯦ
ꯑꯣ ꯂꯧꯁꯤꯡꯗꯤ ꯐꯖꯅ ꯑꯗꯨꯝ ꯀꯩꯅꯣ ꯇꯧꯔꯝꯃꯅꯤ ꯑꯗꯣꯝꯗꯗꯤ
ꯎꯝ
ꯂꯧ ꯂꯣꯁꯤꯟꯅꯔꯕꯣ ꯑꯗꯣꯝꯗ
ꯋꯦꯗꯔꯁꯦ ꯏꯟꯁ ꯍꯟꯗꯛ ꯀꯩꯅꯣꯝ ꯇꯧꯋꯦ
ꯎꯝ ꯂꯧ ꯂꯣꯏꯁꯤꯟꯅꯔꯕꯣ ꯑꯗꯣꯝꯗ
ꯂꯎꯁꯦ ꯈꯪꯗꯦ ꯑꯩꯈꯣꯏꯗꯤ ꯇꯥꯎꯗꯕꯅꯤ
ꯑꯣ ꯆꯥꯛ ꯏꯟꯁꯥꯡꯗꯤ ꯀꯅꯥꯅ ꯊꯣꯡꯒꯦ
ꯏꯃꯥ ꯍꯣꯏꯅ ꯊꯣꯡꯉꯦ ꯑꯗꯨꯝ
ꯎꯝ
ꯆꯥꯛ ꯏꯟꯁꯪ ꯊꯣꯡꯗꯕ ꯀꯨꯏꯔꯦ ꯑꯍꯥꯎꯕ ꯊꯣꯡꯉꯗꯤ ꯑꯗꯨꯝ ꯃꯔ ꯃꯔꯥꯛꯇꯤ ꯊꯣꯡꯉꯦ ꯑꯗꯨꯝ
ꯑꯣ
ꯑꯍꯥꯎꯕ ꯅꯠꯇ꯭ꯔꯥꯗꯤ ꯊꯣꯡꯅꯤꯡꯗꯦꯕ
ꯍꯨꯝ ꯍꯨꯝ
ꯍꯤꯍꯤꯍꯤ ꯅꯣꯏꯁꯨ ꯑꯗꯨꯃꯥꯏꯅ ꯇꯧꯔꯝꯅꯤꯗ
ꯑꯥꯪꯍꯤꯍꯤꯍꯤ
ꯃꯥꯏꯟ ꯇꯧꯒꯟꯕꯅꯦꯕ ꯑꯩꯗꯤ ꯍꯥꯎꯇꯔꯗꯤ ꯊꯣꯡꯅꯤꯡꯗꯦꯕ
ꯍꯣꯏ
ꯍꯥꯝꯕ ꯊꯣꯡꯉꯀꯟꯗꯗꯤ ꯑꯩꯅ ꯊꯣꯡꯕꯤꯌꯦ
ꯀꯩ ꯀꯩ ꯍꯣꯠꯅꯔꯤꯒꯦ ꯍꯧꯖꯤꯛ
ꯑꯩꯈꯣꯏꯗꯤ ꯊꯕꯛ ꯇꯧꯋꯦ
ꯎꯝ ꯀꯩ ꯊꯕꯛ ꯇꯧꯒꯦ
ꯑꯩꯈꯣꯏ ꯀꯩꯅꯣ ꯑꯣꯏ ꯗꯦꯂꯤꯚꯔꯤꯒꯤ ꯀ꯭ꯂꯎꯇ ꯑꯥ ꯀ꯭ꯂꯥꯁ ꯗꯤꯄꯦꯟ ꯑꯣꯏꯅ ꯍꯪ
ꯀꯔꯤꯒꯤ
ꯗꯦꯂꯤꯕꯔꯤꯒꯤ
ꯑꯣ ꯊꯥꯒꯤ ꯄꯦ ꯀꯌꯥꯁꯒꯦ
ꯑꯗꯨꯗꯤ ꯁꯦꯜꯒꯤ ꯃꯇꯨꯡ ꯏꯜꯂꯦꯗ ꯑꯩꯈꯣꯏꯗꯤ ꯑꯩꯈꯣꯏꯅ ꯁꯦꯝꯕꯅꯤꯅꯀꯣ
ꯑꯣ ꯗꯦꯂꯤꯚ꯭ꯔꯤ ꯀꯩꯅꯣ ꯌꯥꯝꯃꯤꯈꯩ ꯄꯣꯠ ꯆꯩꯩ ꯌꯥꯝ ꯄꯤꯔꯤꯒꯩ ꯌꯥꯝ ꯀꯩꯅꯣ ꯇꯧꯕ꯭ꯔꯣꯗꯣ
ꯎꯝ ꯑꯥ ꯕꯨꯏ ꯄꯥꯞ ꯐꯖꯅ ꯌꯣꯜꯂꯤ ꯐꯖꯅ ꯐꯪꯉꯦ ꯑꯗꯨꯝ ꯌꯣꯟꯗ꯭ꯔꯒꯅ ꯑꯗꯨꯝ ꯐꯪꯗ꯭ꯔꯦ ꯑꯗꯨꯃꯥꯏꯅ ꯇꯧ ꯑꯦ
ꯑꯣ ꯄꯣꯠ ꯑꯃꯗ ꯀꯌꯥ ꯀꯌꯥꯒ ꯁꯥꯒꯦ ꯑꯗꯨꯗꯤ
ꯑꯃꯗ ꯑꯗꯨꯏ ꯌꯦꯟꯒ ꯆꯤꯛꯀꯦꯟ ꯑꯗꯨꯃꯥꯏꯅ ꯌꯣꯟꯕꯁꯤꯗꯤ ꯍꯥꯏꯗꯤ ꯌꯦꯟꯗꯨꯅ ꯈꯔ ꯍꯣꯡꯉꯦ ꯄꯣꯛꯇꯨꯅ ꯈꯔ ꯇꯥꯡꯉꯦ ꯑꯗꯨꯃꯥꯏꯅ ꯇꯧꯔꯗꯤ
ꯑꯣ ꯌꯥꯏꯌꯦ ꯑꯗꯨꯗꯤ
ꯈꯪꯗꯦ ꯍꯟꯗꯛꯁꯦ ꯑꯣꯗꯔ ꯄꯛ ꯂꯥꯛꯇꯦꯅꯦ ꯍꯥꯟꯅꯒ ꯃꯥꯟꯅꯗ꯭ꯔꯦ
ꯅꯣꯡ ꯆꯤꯡꯒ ꯀꯩꯅꯣ ꯇꯧꯕꯖꯤꯗ ꯑꯣꯔꯗ꯭ꯔ ꯐꯖꯅ ꯂꯥꯛꯇꯕꯩ ꯑꯣꯖꯥꯠꯂꯣ
ꯍꯣꯏ ꯑꯗꯨꯃꯥꯏꯟ ꯇꯧꯕꯩꯔꯥ ꯈꯪꯗꯦ ꯍꯟꯗꯛ ꯑꯣꯗ꯭ꯔ ꯌꯥꯝ ꯍꯟꯗꯔꯦ ꯍꯟꯗꯔꯦꯕ
ꯎꯝꯈꯥ ꯂꯩꯔꯗꯤ ꯑꯃꯨꯛ ꯂꯥꯛꯄꯁꯨ ꯌꯥꯏꯗ ꯍꯥꯏꯗꯤ ꯋꯦꯗ꯭ꯔꯖꯤꯅ ꯑꯣꯗ꯭ꯔ ꯂꯥꯛꯇꯖꯨ ꯑꯣꯏꯔꯝꯒꯅꯤ
ꯎꯝ ꯅꯣꯡꯒꯨꯝꯕ ꯆꯨꯔꯗꯤ ꯗꯦꯂꯤꯕ꯭ꯔꯤ ꯆꯠꯄꯕꯨꯗꯤ ꯅꯨꯡꯉꯥꯏꯇꯕꯗ
ꯍꯣꯏ
ꯎꯝ ꯅꯣꯡꯃꯗ ꯀꯌꯥꯃꯨꯛꯀꯗꯤ ꯀꯩꯅꯣ ꯇꯧꯉꯝꯒꯦ ꯗꯣ
ꯉꯝꯃꯗꯤ ꯑꯗꯨꯝ ꯗꯨꯝ ꯂꯥꯛꯇꯕ ꯑꯗꯨꯃꯥꯏꯟ ꯇꯧꯋꯦ ꯂꯥꯛꯄꯨ ꯂꯥꯛꯑꯗꯤ ꯈꯥꯡ ꯂꯥꯛꯄ ꯉꯝꯗꯕꯗꯣ
ꯋꯦꯗ꯭ꯔ ꯅꯨꯡꯉꯥꯏꯔꯗꯤ ꯑꯗꯨꯝ ꯐꯖꯅꯗꯤ ꯂꯥꯛꯑꯝꯒꯅꯤ
ꯍꯣꯏ ꯃꯔꯛ ꯃꯔꯛꯇꯗꯤꯀꯣ
ꯑ
ꯅꯣꯡꯃ ꯅꯣꯡꯃꯩ ꯗꯥꯎꯅꯤꯗ ꯑꯈꯣꯏꯁꯦ
ꯎꯝ
ꯁꯨꯡꯂꯥꯛ ꯂꯥꯛꯇꯕ ꯅꯃꯤꯠꯁꯨꯨ ꯌꯥꯎꯋꯦꯗ
ꯅꯪꯁꯨ ꯕꯣꯜ ꯌꯦꯡꯕ꯭ꯔꯣ
ꯎꯝ ꯕꯣꯜ ꯃꯔꯛ ꯃꯔꯛꯇ ꯌꯦꯡꯉꯦ ꯇꯣꯏꯅꯗꯤ ꯌꯦꯡꯗꯦꯗ
ꯀꯔꯝꯕꯅꯣ ꯅꯪꯅ ꯁ꯭ꯄꯣꯔꯠ ꯇꯧꯔꯤꯁꯦ
ꯑꯩꯗꯤ ꯕ꯭ꯔꯖꯤꯜꯗ ꯇꯧꯕꯅꯦ ꯄꯣꯒ꯭ꯔꯕꯅꯤꯅ ꯄꯥꯛ ꯌꯦꯡꯗ꯭ꯔꯦ
ꯕ꯭ꯔꯥꯖꯤꯜꯒꯤ ꯄꯣꯈꯤꯕꯗꯨꯁꯨ ꯐꯖꯗꯦꯅꯦ
ꯑꯥ
ꯀꯔꯤꯅꯣ ꯈꯪꯗꯦ ꯕ꯭ꯔꯥꯖꯤꯜ ꯑꯗꯨ ꯅꯨꯃꯤꯠꯇꯣ ꯉꯥꯎꯔꯕ꯭ꯔꯥ ꯈꯪꯗꯦꯗ ꯑꯩꯗꯤ ꯕꯣꯜꯁꯨ ꯁꯨꯡꯄꯥꯏ ꯄꯥꯏꯗꯦ ꯃꯣꯏ ꯀꯔꯤꯒꯤꯅꯣ ꯈꯪꯗꯦꯗꯨꯅꯤ
ꯎꯝ ꯃꯣꯏ ꯑꯗꯨ ꯅꯨꯃꯤꯠꯇꯣ ꯐꯖꯅ ꯄꯥꯏꯗ꯭ꯔꯦ
ꯕꯣꯜ ꯁꯨꯛꯄꯥꯏ ꯄꯥꯏꯗ꯭ꯔꯦ ꯍꯥꯏꯔꯁꯨ ꯌꯥꯔꯦ ꯃꯣꯏꯅ ꯂꯥꯁ ꯇꯀꯣ ꯃꯣꯏꯅ ꯑꯗꯨꯝ ꯄꯥꯏ ꯂꯩꯒ꯭ꯔꯦ
ꯃꯣꯏ ꯕꯣꯜ ꯁꯨꯡꯐꯪ ꯐꯪꯗꯕꯤꯗ ꯗꯨꯝ ꯂꯣꯏꯁꯟꯒ꯭ꯔꯦ
ꯌꯥꯝꯃꯗꯤ ꯕꯣꯜ ꯌꯥꯝꯗꯕ ꯀꯥꯡꯕꯨꯅ ꯑꯃꯨꯛ ꯕꯣꯜ ꯕꯣꯜ ꯄꯥꯏꯒꯗ꯭ꯕꯅꯦꯕ ꯑꯥ ꯐꯥ꯭ꯔꯁ ꯍꯥꯐꯇꯨ ꯌꯦꯡꯉꯣ ꯕꯣꯜ ꯁꯨꯛꯄꯥꯏ ꯄꯥꯏꯗ꯭ꯔꯦ ꯁꯦꯀꯦꯟ ꯍꯥꯐꯇꯤ ꯈꯔ
ꯂꯣꯏꯅꯃꯨꯛ ꯄꯥꯏꯒ꯭ꯔꯦ
ꯑꯗꯨꯅꯦ ꯕꯣꯜꯗꯣ ꯈ꯭ꯔ ꯈ꯭ꯔ ꯄꯥꯏꯔꯝꯃꯗꯤ ꯐꯗꯧꯕ ꯁꯨꯡꯄꯥꯏ ꯄꯥꯏꯗ꯭ꯔꯝꯅꯤꯅ
ꯑꯗꯨꯁꯨ ꯌꯥꯗꯦꯅꯦ ꯍꯥꯏꯗꯤ
ꯑ ꯑꯗꯨ ꯅꯨꯃꯤꯠꯇꯨꯃꯗꯤ ꯌꯥꯗ꯭ꯔꯦ ꯐꯖꯗ꯭ꯔꯦ ꯕꯣꯜ
ꯖꯨ ꯃꯣꯏꯖꯨ ꯑꯦꯇꯦꯛꯀꯤꯡ ꯐꯖꯕ ꯅꯠꯇꯦ ꯐꯤꯅꯤꯁꯤꯡꯁꯨ ꯌꯥꯝ ꯂꯩꯇꯦ ꯃꯣꯏ ꯃꯣꯏꯁꯨ
ꯑꯥ
ꯔꯦꯟꯗꯤ ꯇꯥꯎꯗꯕꯤꯅꯦ ꯃꯣꯏꯁꯨ ꯕꯣꯜ ꯄꯥꯏ ꯍꯥꯏꯕ ꯋꯥꯅꯦꯕ
ꯑꯣ ꯑꯣ
ꯍꯦꯛ ꯐꯪꯕꯒ ꯑꯗꯨꯝ ꯂꯣꯏꯁꯤꯟꯈ꯭ꯔꯦ
ꯍꯣꯏ
ꯍꯥꯏꯗꯤ ꯈ꯭ꯋꯥꯏꯗꯒꯤ ꯐꯖꯗꯕ ꯃꯦꯠꯆ ꯑꯃꯅꯤ ꯑꯗꯨꯁꯨ
ꯍꯥꯥ
ꯃꯦꯠꯁ ꯃꯔꯛꯇ ꯈ꯭ꯋꯥꯏꯗꯒꯤ ꯐꯖꯗꯕ ꯃꯦꯠꯁ ꯑꯃꯅꯦꯕ ꯕ꯭ꯔꯥꯖꯤꯜꯒ
ꯎꯝ ꯐꯖꯒꯤꯗꯦ ꯍꯟꯗꯛꯀꯤꯁꯤꯃꯗꯤ
ꯀꯔꯤꯅꯣ ꯈꯪꯗꯦ ꯕ꯭ꯔꯥꯖꯤꯜꯁꯨ ꯁ꯭ꯇꯥꯔ ꯄ꯭ꯂꯦꯌꯔ ꯌꯥꯝ ꯌꯥꯝꯕꯅꯤ ꯀꯔꯤꯅꯣ ꯈꯪꯗꯦ ꯑꯗꯨ ꯅꯨꯃꯤꯠ ꯉꯝꯅꯤꯡꯕꯒꯤ ꯋꯥꯈꯜ ꯂꯩꯇꯕꯩꯔ ꯈꯪꯗꯦ ꯃꯣꯏꯁꯦ
ꯈꯪꯗꯦ ꯃꯣꯏꯁꯦ ꯍꯟꯇꯛꯁꯦ
ꯑ ꯉꯥꯎꯕꯩ ꯇꯥꯏꯞꯇ ꯁꯥꯟꯅ ꯂꯩꯔꯦ
ꯖꯔꯃꯅꯤꯁꯤꯅ ꯑꯥꯔꯖꯦꯟꯇꯤꯅꯥꯁꯤꯅ ꯀꯃꯥꯏꯅ ꯇꯧꯗꯣꯏꯅꯣ ꯈꯪꯗꯦ ꯍꯣꯔꯦꯟꯗꯤ
ꯑꯣꯔꯒꯤ ꯐꯥꯅꯤ
ꯍꯁ ꯍꯤ ꯍꯤ ꯍꯤ
ꯋꯥ ꯌꯥꯝ ꯉꯥꯡꯉꯦꯕ ꯃꯁꯤꯒꯤ ꯐꯦꯟꯁꯤꯡꯁꯦ
ꯋꯖꯥꯎ ꯌꯥꯝ ꯉꯥꯡꯉꯦ
ꯍꯣꯏ ꯃꯣꯏ ꯃꯣꯏ ꯑꯄꯥꯝꯕ ꯖꯥꯏꯟ ꯅꯦ ꯃꯥꯅ ꯑꯩꯔꯣ ꯃꯦꯁꯤ ꯄꯥꯝꯈ꯭ꯦꯔ ꯔꯣꯅꯥꯜꯗꯣ ꯄꯥꯝꯒꯦꯔ ꯇꯨꯃꯤꯟꯅ ꯃꯥꯏ ꯃꯥꯏ ꯁꯞꯄꯣꯠ ꯇꯧꯗꯣ ꯇꯧꯔ ꯂꯣꯏꯔꯦ ꯑꯗꯨꯗꯣ ꯋꯥꯊꯤ ꯋꯥꯔꯦꯝ ꯌꯥꯝ ꯉꯥꯡꯉꯦ ꯇꯅꯤꯡꯗꯦꯕ
ꯍꯣꯏ ꯍꯥꯏꯗꯤ ꯁꯨꯡꯍꯥꯏ ꯍꯥꯏꯕꯤꯗ꯭ꯔ ꯂꯣꯏꯔꯦ
ꯑꯥ
ꯑꯃꯅ ꯑꯃꯗ ꯁꯄꯣꯠ ꯃꯥ ꯃꯁꯥ ꯃꯁꯥꯒꯤ ꯁꯞꯄꯣꯠ ꯇꯧꯅꯕꯗ ꯇꯨꯃꯤꯟꯅ ꯑꯗꯨꯝ ꯂꯩꯅ ꯌꯥꯏꯗꯅ
ꯑꯥ
ꯈꯪꯗꯦ ꯍꯣꯔꯦꯟꯁꯤꯅ ꯀꯃꯥꯏꯅ ꯇꯧꯗꯣꯔꯤꯕꯅꯣ ꯑꯥꯔꯖꯦꯟꯇꯤꯅꯥꯁꯦ
ꯄꯣꯅꯤ ꯄꯣꯅꯤ
ꯅꯪꯁꯨ ꯄꯣꯔꯗꯤ
ꯐꯨꯠꯕꯣꯜꯁꯦ ꯇꯨꯃꯤꯟꯅ ꯌꯥꯝꯅ ꯏꯪ ꯆꯤꯛꯅ ꯌꯦꯡꯕ ꯐꯪꯉꯅꯤ
ꯃꯣꯏ ꯍꯦꯛ ꯄꯣꯕꯗ ꯍꯧꯔꯦꯅ ꯑꯃꯨꯛ ꯋꯥ ꯉꯥꯡ ꯌꯥꯔꯦ ꯑꯗꯨꯗꯏꯗꯤ
ꯑꯥ ꯑꯥꯔꯖꯦꯟꯇꯤꯅꯥꯗꯤ ꯇꯤꯝ ꯑꯀꯟꯕ ꯑꯃꯝꯐꯥꯎ ꯊꯦꯡꯅꯗ꯭ꯔꯤ ꯃꯣꯏꯗꯤ
ꯊꯦꯡꯅꯗꯦ
ꯍꯣꯏ ꯄꯣꯜꯗꯣ ꯌꯦꯡꯉꯣ
ꯎꯝ ꯃꯣꯏ ꯃꯣꯏꯒ ꯍꯦꯛ ꯁꯥꯟꯅꯔꯏꯁꯦ ꯑꯍꯩꯇꯕ ꯉꯥꯛꯇ ꯁꯥꯟꯅꯩ
ꯍꯣꯏ ꯃꯥꯅꯦ ꯑꯗꯨꯅꯦ
ꯎꯝ
ꯌꯥꯝꯅ ꯁꯥꯊꯤꯕꯩ ꯇꯤꯝ ꯊꯦꯡꯅꯗꯦꯕ ꯃꯣꯏꯗꯤ ꯍꯧꯖꯤꯛ ꯐꯥꯎꯕꯗꯤ ꯑꯣꯏꯅ
ꯑꯥ ꯎꯝ ꯍꯩꯇꯕ ꯑꯍꯩꯇꯕ ꯉꯥꯛꯇꯅꯤ ꯁꯥ ꯁꯅꯩꯖꯦ ꯍꯧꯖꯤꯛ
ꯑꯥ ꯀ꯭ꯋꯥꯇꯔ ꯐꯥꯏꯅꯦꯜꯗꯗꯤ ꯈꯔ ꯁꯥꯊꯤꯕ ꯁꯦꯡꯅ ꯀꯩꯅꯣ ꯇꯧꯔꯅꯤ ꯀꯣꯂꯣꯝꯕꯤꯌꯥꯒ
ꯃꯣꯏ ꯀꯣꯇꯔ ꯐ
ꯑꯥ ꯀ꯭ꯋꯥꯇꯔ ꯐꯥꯏꯅꯦꯜꯗꯒꯤꯗꯤ ꯈꯔꯗꯤ ꯀꯩꯅꯣ ꯇꯧꯔꯅꯤ ꯑꯗꯣ ꯍꯧꯔꯦꯟ ꯍꯣꯔꯦꯟꯒꯤꯖꯤꯗꯤ ꯈꯪꯗꯦ ꯏꯖꯤꯞꯁꯦ ꯀꯃꯥꯏꯅ ꯇꯧꯔꯤ ꯖꯠꯅꯣ ꯄ꯭ꯂꯦꯁꯦ
ꯈꯪꯗꯦꯅꯦ ꯏꯖꯤꯞꯁꯨ ꯁꯥꯂꯗꯤ ꯂꯩ ꯑꯗꯣ ꯃꯣꯏꯁꯨ ꯌꯥꯝ ꯐꯖꯔꯝꯗꯧꯗꯤ ꯃꯥꯟꯗꯕ
ꯎꯝ ꯑꯗꯨ ꯃꯣꯏ ꯄ꯭ꯂꯦꯁꯦ ꯀꯃꯥꯏꯅ ꯇꯧꯗꯣꯏꯅꯣ ꯈꯪꯗꯦ ꯍꯣꯔꯦꯟ
ꯎꯝ ꯌꯦꯡꯅꯕ ꯇꯔꯦꯗꯅ
ꯑꯥ ꯑꯣ ꯑꯗꯣ ꯑꯩꯁꯨ ꯊꯝꯃꯒꯦ ꯌꯥꯝ ꯅꯨꯡꯉꯥꯏꯔꯦ ꯍꯣꯏ ꯍꯌꯦꯡ ꯑꯃꯨꯛ ꯁꯥꯔꯁꯦ ꯑꯣ
ꯊꯝꯕꯒꯦ ꯍꯥꯏꯔꯣ ꯃꯇꯝ ꯂꯣꯏꯗ꯭ꯔꯤ
ꯍꯥ ꯅꯇꯦꯃꯤ ꯂꯪꯉꯛ ꯄꯁꯤꯗꯥ ꯑꯗꯨꯜꯤ
ꯃꯤ ꯌꯥꯝꯅ ꯃꯤ ꯌꯥꯝꯅ ꯂꯩꯕ꯭ꯔꯣ
ꯑꯥ ꯃꯤ ꯂꯩꯕ ꯑꯗꯨꯒꯤ
ꯂꯣꯏꯗꯧꯔꯝꯃꯦ ꯃꯤꯅꯤꯠ ꯑꯅꯤ ꯑꯍꯨꯝ ꯈꯛꯇ ꯉꯥꯏꯔꯃꯦ
ꯊꯕꯛ ꯇꯧꯔ ꯂꯩꯕ꯭ꯔꯣ
ꯑꯥ ꯊꯕꯛ ꯃꯐꯝꯗ ꯂꯩꯕ ꯑꯗꯨꯗꯤ ꯃꯤ ꯂꯥꯡꯕꯖꯤꯗ
ꯎꯝ ꯂꯣꯏꯗꯧꯔꯕꯅꯤ
ꯀꯣꯏ ꯊꯕꯛ ꯇꯧꯔꯤꯅꯣ
ꯍꯥ
ꯀꯩ ꯊꯕꯛ ꯇꯧꯔꯤꯅꯣꯕ
ꯍꯥꯎ
ꯇꯥꯕ꯭ꯔꯣ ꯍꯜꯂꯣ ꯍꯜꯂꯣ